ꯍꯂꯣ ꯇꯥꯕ꯭ꯔꯣ ꯏꯇꯥꯎ
ꯎꯝ
ꯅꯨꯉꯥꯏꯔꯤꯕꯣ ꯏꯇꯥꯎ ꯑꯁ ꯏꯇꯥꯎ ꯈꯣꯟꯖꯦꯟ ꯇꯥꯏ ꯀꯨꯏꯔꯦꯅꯦ
ꯍꯣꯏꯅꯦ ꯍꯣꯏꯅꯦ ꯅꯨꯡꯉꯥꯏꯇꯗꯤ ꯀꯩꯅꯣ ꯍꯧꯖꯤꯛ ꯅꯨꯡꯉꯥꯏꯕ ꯃꯇꯝꯅꯤ ꯀꯩꯅꯣ ꯑꯗꯨꯝ ꯈꯪꯏꯗꯩꯅꯤ ꯏꯇꯥꯎꯄꯁꯨ ꯑꯗꯨꯝ ꯍꯥꯏꯖꯦ ꯅꯨꯡꯉꯥꯏꯕ ꯃꯇꯝ
ꯃꯥꯅꯦ ꯃꯥꯅꯦ ꯑꯗꯣ ꯏꯇꯥꯎꯅꯁꯨ ꯊꯕꯛ ꯆꯤꯟꯕꯩꯔ ꯀꯩꯅꯣ ꯐꯣꯟ ꯑꯝ ꯇꯧꯕꯤꯔꯛꯇꯕꯖꯤꯗ ꯑꯩꯁꯨ ꯏꯇꯥꯎꯗ ꯈꯤꯇ ꯇꯧꯒꯦꯅ ꯇꯧꯔꯛꯑꯝꯃꯤꯅꯦ ꯉꯁꯤꯁꯦ ꯏꯇꯥꯎ ꯍꯧꯖꯤꯛ ꯎꯝ ꯊꯕꯛ ꯆꯤꯜꯂꯤꯕ꯭ꯔꯥ ꯀꯃꯥꯏ ꯇꯧꯒꯦ ꯍꯥꯡꯉꯤꯕ꯭ꯔꯣ
ꯊꯕꯛꯁꯦ ꯊꯕꯛꯅ ꯄꯨꯟꯁꯤꯅꯦ ꯑꯈꯣꯏꯗꯤ ꯀꯩꯅꯣ
ꯅꯠꯇꯦ ꯑꯩꯅ ꯑꯩꯅ ꯍꯥꯏꯗꯤ ꯍꯣꯏꯅꯦ ꯑꯩꯅ ꯍꯥꯏꯗꯤ ꯏꯇꯥꯎ ꯍꯨꯖꯤꯛꯁꯤ ꯋꯥꯔꯤ ꯁꯨꯝ ꯁꯥꯕ ꯌꯥꯕ ꯅꯠꯇ꯭ꯔꯥ ꯍꯥꯏꯕ ꯊꯕꯛ ꯆꯤꯟꯕ꯭ꯔꯥꯕ ꯑꯣ ꯍꯣꯏꯗꯨꯅꯤꯗ ꯍꯣꯏ ꯋꯥꯔꯤ ꯉꯍꯥꯛ ꯁꯥꯁꯤ ꯀꯨꯏꯔꯦ ꯋꯥꯔꯤ ꯁꯥꯟꯅꯒꯤꯗꯕ ꯏꯇꯥꯎ ꯈꯣꯟꯖꯦꯟꯖꯤ ꯀꯨꯏꯔꯦ ꯇꯥꯒꯤꯗꯕ
ꯀꯩꯀꯩꯅꯣ ꯑꯄꯦꯟ ꯄꯦꯟꯗ ꯐꯣꯡꯗꯣꯛꯅꯔ ꯂꯣꯏꯔꯦ ꯍꯥ
ꯏꯇꯥꯎ ꯅꯨꯡꯗꯥꯡꯒꯤ ꯆꯥꯛ ꯏꯁꯤꯡ ꯎꯅꯔꯕ ꯀꯃꯥꯏ ꯇꯧꯔꯒꯦ
ꯆꯥꯛ ꯏꯁꯤꯡ ꯎꯅꯗ꯭ꯔꯤ ꯉꯍꯥꯛ ꯂꯩꯔꯒꯗꯤ ꯆꯥꯛ ꯆꯥꯕ ꯌꯥꯔꯅꯤ ꯀꯩ ꯆꯥꯛ ꯏꯁꯤꯡ ꯎꯅꯔꯕꯣ
ꯑꯩꯁꯨ ꯑꯗꯨꯝ ꯅꯨꯡꯗꯥꯡ ꯅꯨꯡꯗꯥꯡꯁꯦ ꯑꯗꯨꯝ ꯍꯥꯏꯗꯤ ꯄꯨꯡ ꯅꯤꯃꯥꯟ ꯃꯥꯏ ꯁ꯭ꯋꯥꯏꯗ ꯑꯝ ꯆꯥꯕꯅꯦ ꯅꯨꯡꯇꯤꯒꯤ ꯍꯥꯏꯇꯥꯔꯦ ꯌꯥꯝ ꯉꯟꯅꯁꯨ ꯍꯩꯅꯗ꯭ꯔꯦꯕ ꯍꯧꯖꯤꯛꯁꯦ ꯁꯥꯕꯅꯤꯅ ꯏꯪꯉꯒ ꯆꯥꯒꯦꯗ ꯑꯗꯣ ꯏꯇꯥꯎꯕꯨ ꯀꯩꯀꯩ ꯃꯊꯦꯟ ꯑꯣꯏꯅ ꯇꯧꯔꯒꯦ ꯉꯁꯤ ꯅꯨꯡꯗꯥꯡꯕꯣ
ꯅꯨꯡꯗꯥꯡꯁꯦ ꯑꯩ ꯁꯦꯝ ꯁꯥꯟꯅ ꯉꯥꯏ ꯇꯧꯔꯤ
ꯑꫭ ꯀꯩ ꯑꫭꯅ ꯇꯧꯑꯕ ꯁꯦꯝ ꯁꯥꯕꯁꯤ ꯑꫭ꯫
ꯁꯤꯗ ꯇꯥꯕꯁꯤ ꯏ ꯅꫭ ꯀꯥꯡꯁꫭꯏ ꯀꯥꯡꯁꫭꯏꯒ ꯆꯝꯊꫭꯡ ꯑꫭꯏꯅ ꯇꯧꯒꯦꯗꯤ ꯈꯜꯂꯦ ꯏꯇꯥꯎꯕꯨ ꯆꯥꯔꯕꫭ ꯃꯔꯨꯞꯄꯨ ꯆꯥꯔꯕꫭ꯫
ꯆꯥꯗ꯭ꯔꯤ ꯏꯇꯥꯎ ꯑꯈꫭꯏ ꯏꯟꯁꯥꯡꯕꯨꯗꯤ ꯀꯩꯅꫭ ꯇꯧꯔꯦ ꯉꯁꯤꯁꯤ ꯑꯈꫭꯏꯒꯤ ꯆꯝꯐꯨꯠ ꯑꯃ ꯍꯥꯏꯇꯥꯔꯦ ꯊꯕꯤ ꯈꫭꯏ ꯀꯥꯂꯦꯟ ꯊꯕꯤ ꯆꯝꯐꯨꯠ ꯑꯃ ꯇꯧꯔꯦ ꯑꯗꯨꯒ ꯑꯈꫭꯏꯒꯤ ꯑꯁ ꯑꯉꯥꯡꯁꯤꯡꯗꫭ ꯑꯉꯥꯡꯗꫭ ꯏꯆꯥꯅꯨꯄꯥꯗꫭ ꯑꯁ ꯉꯥ ꯆꯥꯅꯤꯡꯉꯦꯗ ꯅꯍꯥꯟꯗꯒꯤ ꯍꯥꯕꯗꯨꯗ ꯑꯩꯅ ꯅꯨꯡꯉꯥꯏꯇꯗ ꯕꯖꯥꯔꯗꯒꯤ ꯅꯥꯄꯤ ꯆꯥꯕꯤꯗꯨ ꯀꯦ ꯖꯤ ꯑꯃ ꯂꯧꯎꯔꯦ ꯑꯗꯨꯒ ꯃꯥꯒꯤ ꯍꯥꯏꯇꯥꯔꯦ ꯐꯖꯅ ꯇꯥꯎꯊꫭꯛꯑꯒ ꯄꯤꯖꯔꯒꯦꯅ ꯑꯃꯥꯏ ꯇꯧꯔꯦ ꯉꯥ ꯑꫭꯏꯅ ꯇꯥꯎꯔꯒ꯫ ꯆꯝꯐꯨꯠ ꯑꯃꯒ ꯍꯥꯏꯇꯥꯔꯦ
ꯀꯩꯁꯨ ꯑꯍꯧꯕ ꯑꯃ ꯍꯦꯛ ꯆꯥ ꯐꯪꯗꫭꯏꯅꯤꯀꫭ꯫
ꯃꯥꯅꯦ ꯃꯥꯅꯦ ꯅꯨꯋꯥꯅꯦ ꯑꯗꯨꯅꯤ
ꯑꯈꫭꯏꯗꯧ ꯑꯈꫭꯏꯗꯨꯝ ꯑꯍꯟ ꯑꯍꯟ ꯍꯥꯏꯗꯨ ꯑꫭꯏꯔꯕꯅꯤꯅ ꯄꯪꯆꯥ ꯆꯥ ꯌꯥꯏꯌꯦꯕ ꯑꯍꯥꯎꯕ ꯍꯥꯏ
ꯃꯥꯅꯦ-ꯃꯥꯅꯦ ꯝꯝ
ꯑꯗꯨꯅ ꯑꯉꯥꯡ ꯍꯔꯥꯎ ꯌꯥꯏ
ꯃꯥꯅꯤ ꯏꯇꯥꯎ ꯑꯗꯨꯅꯤ ꯏꯆꯥ ꯅꯨꯄꯥꯁꯨ ꯁꯨ ꯃꯊꯟꯗꯅꯤꯅ ꯃꯥꯅ ꯝꯍ ꯍꯥꯏꯕꯗꯨ ꯍꯥꯏꯗꯤ ꯏꯟꯗꯕꯁꯨ ꯌꯥꯗꯦꯕ ꯍꯥꯏꯗꯤ ꯑꯉꯥꯡꯅꯤꯅ ꯅꯗ ꯅꯤꯡꯉꯥꯏꯁꯨ ꯈꯔ ꯀ ꯀꯩꯅꫭ ꯇꯧꯕꯗꫭ ꯇꯧꯋꯦꯕ ꯅꯪꯁꯦ ꯍꯥꯏꯗꯤ ꯐꯕꯨꯗꯤ ꯐꯩ ꯍꯥꯏꯇꯥꯔꯦ ꯁꯨꯝ ꯂꯥꯏꯔꯤꯛꯀꯨꯝꯕ ꯀꯩꯀꯨꯝꯕ ꯁꯨꯝ ꯀꯩꯅꫭ ꯇꯧꯕꯥ ꯑꯗꯨꯝ ꯌꯦꯡꯖꯤꯜꯂꯒ ꯍꯥꯏꯇꯥꯔꯦ ꯑꯗꯨꯝ ꯐꯖꯅ ꯗꯨꯝ ꯍꫭꯠꯅꯩ ꯃꯥ ꯂꯥꯏꯔꯤꯛ ꯀꯩꯀꯩ ꯑꯗꯤ ꯑꯗꯨ ꯅꯨꯡꯗꯋꯥꯏ-ꯅꯨꯡꯗꯋꯥꯏ ꯁꯤ ꯑꯗꯨꯝ ꯑꯩꯅ ꯍꯥꯏꯇꯥꯔꯦ ꯏꯇꯥꯎ ꯋꯥꯜꯀꯤꯡ ꯒꯨꯝꯕ ꯀꯩꯒꯨꯝꯕ ꯍꯥꯏꯗꯤ ꯃꯁꯥ ꯐꯅꯕ ꯍꯥꯏꯇꯥꯔꯦ ꯍꯛꯆꯥꯡ ꯁꯥꯖꯦꯟ ꯈꯤꯇꯪ ꯁꯥꯅꯍꯜꯂꯦꯕ ꯋꯥꯜꯀꯤꯡ ꯑꯝꯒꯨꯝꯒ ꯂꫭꯏ ꯄꯨꯕꯤꯕ ꯍꯥꯏꯇꯥꯔꯦ꯫ ꯑꯗꫭ ꯏꯇꯥꯎꯕꯨ ꯍꫭꯏ ꯃꯥꯅꯦ-ꯃꯥꯅꯦ ꯏꯇꯥꯎꯕꯨ ꯍꯧꯖꯤꯛ ꯀꯩ-ꯀꯩ ꯍꫭꯠꯅꯔꯤꯒꯦ ꯑꯈꫭꯏꯒꯤꯊꯕꯛꯄꯨ ꯀꯩ-ꯀꯩ ꯍꯥꯏꯗꯤ
ꯑꫭꯏ ꯊꯕꯛꯀꯤꯔꫭ ꯗꯨꯀꯥꯟ ꯃꯆꯥꯃ ꯍꯥꯡꯕꯗꫭ ꯑꯗꯨꯃꯨꯛ ꯂꯩꯔꯤꯌꯦ꯫ ꯑꯗꫭ ꯌꯨꯝꯗꯁꯨ ꯍꯟꯗꯛ ꯃꯔꯛ
ꯗꯨꯀꯥꯟ ꯃꯆꯥꯗꯨꯗ ꯑꯩ ꯍꯟꯗꯛ ꯁꯦꯟꯗꫭ ꯈꯤꯇꯪ ꯐꯪꯕꯁꯤꯗ ꯑꯩꯁꯤ ꯌꯨꯝꯗ ꯗꯨꯀꯥꯟ ꯑꯃꯁꯨꯝ ꯍꯥꯡꯗꫭꯛꯁꯤꯔꯥ ꯁꯨꯝ
ꯝꯝꯝ ꯐꯩꯅꯦ ꯏꯇꯥꯎ ꯌꯥꯝ ꯐꯩꯌꯦ ꯑꯗꫭ ꯇꯧꯒꯗꯕꯅꯤ꯫ ꯏꯇꯥꯎ ꯗꯨꯀꯥꯟ ꯃꯥꯅꯦ
ꯍꯧꯖꯤꯛ ꯆꯥꯕꯩ ꯍꯥꯏꯗꯤ ꯍꯧꯖꯤꯛ ꯆꯥꯕꯒꯤ ꯌꯥꯝ ꯐꯥꯎꯒꯠꯅꯔꯛꯏꯗꯅ
ꯃꯥꯅꯦ-ꯃꯥꯅꯦ ꯏꯇꯥꯎ꯫
ꯃꯄꯥꯜ ꯂꯃꯗ
ꯏꯇꯥꯎ ꯑꯥꯗꯨꯗꯤ ꯏꯇꯥꯑꯣ ꯎꯝ ꯆꯨꯝꯃꯤ ꯏꯇꯥꯎ ꯌꯥꯝ ꯐꯩ ꯏꯇꯥꯎ ꯗꯨꯀꯥꯟ ꯍꯥꯡꯕꯗꯣ ꯎꯝ
ꯆꯥ ꯕꯩ ꯗꯨꯀꯥꯟ ꯑꯃꯥ ꯁꯨꯝ ꯐꯝꯃꯁꯤꯔꯥ ꯈꯜꯂꯝꯕ ꯏꯇꯥꯎꯗꯤ ꯀꯩ ꯀꯩ ꯍꯣꯠꯅꯥꯔꯤ
ꯏꯇꯥꯎ ꯑꯩꯁꯨ ꯍꯟꯗꯛꯇꯣ ꯀꯩꯅꯣ ꯇꯧꯗꯦ ꯑꯩꯈꯣꯌꯒꯤ ꯐꯥꯔꯝ ꯑꯃꯥ ꯑꯩꯅꯥ ꯀꯩꯅꯣ ꯇꯧꯏ ꯍꯥꯌꯕꯥꯗꯣ ꯏꯇꯥꯎ ꯑꯗꯨ ꯐꯥꯔꯝ ꯗꯨꯗꯥ ꯍꯟꯗꯛ ꯌꯦꯟꯗꯣ ꯑꯩꯈꯣꯌꯒꯤ ꯌꯦꯟ ꯈꯔꯥ ꯊꯝꯃꯤ ꯍꯥꯏꯇꯥꯔꯦ ꯕꯣꯏꯂꯔꯗꯣ ꯂꯤꯁꯤꯡꯃꯨꯛ ꯍꯥꯏꯇꯔꯦꯅꯦ ꯂꯣꯏꯔꯦ ꯑꯗꯨꯒꯥ ꯁꯦꯕꯥ ꯇꯧꯔꯤ ꯍꯥꯏꯇꯥꯔꯦ ꯑꯗꯣ ꯏꯇꯥꯎ ꯑꯩꯗ ꯇꯧꯕꯥ ꯅꯠꯇꯦ ꯑꯉꯥꯪ ꯑꯃꯖꯨ ꯑꯩꯈꯣꯌꯒꯤ ꯂꯩꯀꯥꯏꯒꯤ ꯑꯉꯥꯪ ꯑꯃꯥꯒꯥ ꯍꯥꯏꯇꯥꯔꯦ ꯊꯗꯣꯛꯑꯥꯒꯥ ꯁꯨꯝ ꯁꯦꯟꯅꯍꯟꯕ ꯍꯥꯏ ꯇꯥꯔꯦ ꯑꯗꯨꯝꯃꯥꯏ ꯇꯧ ꯑꯏ ꯉꯝꯅ ꯉꯝꯅꯕꯥ ꯇꯧꯔꯤ ꯍꯥꯏ ꯇꯥꯔꯦ ꯏꯇꯥꯎ ꯍꯤꯡꯗꯕꯗꯤ ꯌꯥꯗꯕꯅꯤꯅꯥ ꯄꯨꯟꯁꯤꯁꯦ
ꯑꯩꯈꯣꯏꯅꯥ ꯆꯦꯟꯌꯝ
ꯎꯝ
ꯍꯣꯏꯅꯦ ꯈꯤꯇꯪ ꯁꯦꯟꯖꯦ ꯈꯤꯇꯥꯪ ꯈꯤꯇꯥꯪ ꯅꯨꯪꯉꯥꯏꯕꯅꯤꯅꯥ ꯑꯩꯈꯣꯌꯅꯥ ꯍꯥꯏꯗꯤ ꯑꯩꯈꯣꯌꯅꯥ ꯊꯕꯛ ꯑꯃꯥ ꯇꯧꯔꯦ ꯑꯩ ꯈꯤꯇꯥꯪ ꯏꯃꯨꯪꯗꯁꯨ ꯃꯇꯦꯪ
ꯎꯝ ꯃꯥꯟꯅꯦ ꯃꯟꯅꯦ ꯃꯟꯅꯦꯥ ꯏꯇꯥꯎ ꯌꯥꯝ ꯆꯨꯟꯃꯤ ꯏꯇꯥꯎ ꯑꯗꯨꯗꯤ ꯏꯇꯥꯎꯅꯥ ꯍꯌꯦꯪ ꯆꯥꯕꯥ ꯊꯛꯄꯩ ꯗꯨꯀꯥꯟꯁꯨ ꯀꯩꯅꯣ ꯇꯧꯔꯃꯤꯅꯥ ꯍꯌꯦꯪ ꯅꯣꯪꯃꯥ ꯏꯇꯥꯎ ꯆꯥꯕꯥ ꯊꯛꯄꯥ ꯂꯥꯛꯀꯦꯗꯅ ꯅꯣꯪꯃꯥ ꯏꯇꯥꯎꯅꯥ ꯑꯣꯐꯔ
ꯏꯇꯥꯎꯅꯥ ꯑꯄꯥꯥꯝ ꯑꯄꯝꯗꯣ ꯄꯤꯔꯗꯧꯅꯤ ꯍꯌꯦꯪ ꯍꯥꯖꯤꯛ ꯁꯥꯕ ꯁꯕꯥ ꯂꯣꯏꯁꯤꯜꯂꯛ ꯀꯩꯗꯧꯑꯦꯕ ꯍꯌꯦꯪ ꯁꯪꯒꯕꯗꯨꯒꯥ ꯀꯧꯔꯛꯑꯒꯦ
ꯇꯥꯎ ꯏꯇꯥꯎ ꯑꯗꯨꯗꯤ ꯆꯥꯛ ꯎꯝ ꯆꯥꯛꯀꯥ ꯆꯈꯤꯗꯕꯁꯨ ꯀꯨꯏꯔꯦ ꯏꯇꯥꯎ ꯅꯥ ꯇꯔꯥ ꯑꯗꯣ ꯍꯌꯦꯪ ꯅꯣꯪꯃꯥ ꯏ ꯂꯇꯥꯎ ꯑꯩꯈꯣꯏꯒꯤ ꯑꯩꯒꯤ ꯐꯥꯔꯝꯒꯤ ꯌꯦꯟꯗꯣ ꯍꯧꯖꯤꯛ ꯆꯥꯎꯔꯦ ꯃꯇꯝ ꯏꯇꯥꯎ ꯍꯌꯦꯪ ꯃꯄꯨꯪ ꯃꯔꯩ ꯐꯖꯅꯥ ꯐꯔꯥ ꯀꯥꯟꯗꯣ ꯀꯦ ꯖꯤ ꯑꯍꯨꯝꯒꯥ ꯇꯔꯥ ꯀꯟꯗꯣ ꯑꯗꯨꯗ ꯐꯖꯅꯥ ꯑꯃꯥ ꯆꯥꯔꯁꯤ ꯍꯥꯏꯇꯥꯔꯦ ꯂꯧꯔꯒꯥ ꯎꯝ ꯃꯥꯅꯤ ꯃꯥꯅꯤ
ꯍꯌꯣ ꯀꯩꯅꯣ ꯑ ꯀꯩꯅꯣ꯫
ꯃꯅꯤ ꯃꯅꯤ ꯆꯔꯗꯕꯅꯤ ꯍꯌꯦꯡ ꯀꯦꯒ ꯑꯍꯨꯝ ꯇꯕꯔ ꯏꯇꯥꯎ ꯑꯩ ꯆꯠꯞ ꯄꯥꯎ ꯄꯣꯔꯛꯀꯦ ꯏꯇꯎꯗ
ꯆꯕꯒꯤ ꯃꯇꯥꯡꯗ ꯑꯈꯣꯏꯁꯨ ꯑꯝ
ꯃꯅꯦ ꯃꯅꯦ ꯄꯟꯗꯕꯁꯨ ꯀꯨꯏꯔꯕꯅꯤꯅ ꯏꯇꯎ ꯍꯣꯏꯒꯤ ꯑꯩꯍꯣꯌꯒꯤ ꯀꯔꯤꯝ ꯂꯩꯇꯔꯣ ꯄꯠ ꯑꯃ ꯏꯇꯎꯅ ꯍꯦꯛꯇꯥ ꯆꯠꯄ ꯃꯐꯝꯕꯥꯏ ꯍꯥꯏꯕꯁꯤꯕꯗꯣ ꯑꯗꯨꯒꯤ ꯑ ꯑꯗꯨꯒꯤ ꯀꯩꯅꯣ ꯗꯨꯗ ꯗꯨꯝ ꯆꯠꯂꯒ ꯆꯔꯨꯔ꯭ꯗꯕꯅꯤ ꯏꯇꯎ ꯃꯣꯒꯤ ꯄꯠꯇꯣ ꯐꯖꯦꯟꯅ ꯁꯦꯝꯃꯤ ꯍꯩꯕ ꯑꯃ ꯇꯥꯏꯅꯦ ꯄꯥꯎ
ꯀꯣꯏꯕ ꯂꯟꯕꯖꯦꯅꯗꯤ ꯌꯥꯝ ꯀꯩꯅꯣꯒꯤ ꯅꯠꯇꯕ ꯍꯧꯖꯤꯛꯁꯤ ꯍꯧꯖꯤꯛꯁꯦ ꯍꯧꯖꯤꯛ ꯀꯣꯛ ꯌꯝ ꯃꯔꯝꯅꯤ ꯑꯗꯨꯅ ꯍꯧꯖꯤꯛꯀꯤ ꯍꯧꯖꯤꯛꯀꯟꯁꯤꯕꯣ ꯍꯥꯏꯕ ꯑꯉꯥꯡ ꯗꯩꯏ ꯍꯧꯔꯒ ꯑꯍꯟꯗꯥꯏ ꯑꯣꯢꯔꯣ ꯀꯣꯏꯕ ꯂꯥꯡꯕꯗꯤ ꯑꯍꯥꯡꯕ ꯅꯠꯇꯔ꯭ꯗꯤ ꯅꯨꯉꯥꯏꯇꯦ ꯑꯗꯨꯅ ꯄꯠꯁꯨ ꯄꯠ ꯑꯗꯨꯅ ꯑꯁꯦꯕꯅꯦ
ꯆꯨꯨꯃꯤ ꯆꯨꯨꯃꯤ ꯏꯇꯎ
ꯃꯅꯦ ꯑꯩꯈꯣꯏꯅ ꯑꯣ ꯑꯩꯈꯣꯏꯅ ꯆꯕꯥꯝꯗꯣ ꯑꯩꯈꯣꯏ ꯏꯁꯅ ꯅꯄꯤ ꯑꯁꯪꯕ ꯊꯣꯡꯕꯗꯣ ꯑꯩꯈꯣꯏ ꯏꯁꯥꯅ ꯁꯦꯝꯖꯤꯜꯖꯔꯒ ꯆꯔꯤꯗꯨꯗꯤ ꯍꯧꯖꯤꯇꯤ ꯐꯖꯅꯒꯔꯦ ꯑꯗꯨꯒꯤ ꯆꯕꯥꯝ
ꯃꯅꯦ ꯃꯅꯦ ꯑꯝ
ꯅꯣꯏ ꯂꯛꯇꯅ ꯀꯣꯠꯇꯅ
ꯃꯅꯦ ꯏꯇꯎ ꯑꯝ ꯑꯗꯨ ꯃꯣꯏꯒꯤꯗꯣ ꯑꯩ ꯅ ꯐꯣꯟꯗꯁꯨ ꯎꯔꯦꯕ ꯍꯥꯏꯗꯤ ꯑꯩꯈꯣꯏ ꯃꯤ ꯂꯛꯄ ꯌꯅꯕ ꯐꯖꯟꯅ ꯁꯦꯝꯃꯒ ꯍꯥꯏꯇꯔꯦ ꯑꯩꯈꯣꯏꯒꯤ ꯆꯕꯥꯃ ꯊꯛꯐꯝꯗꯣ ꯐꯖꯟꯅ ꯁꯦꯝꯃꯒ ꯇꯥꯎꯏꯗꯅ ꯂꯨꯅ ꯅꯟꯅ ꯃꯤ ꯆꯡꯕ ꯅꯨꯉꯥꯏꯅꯕ ꯍꯥꯏ ꯇꯥꯔꯦ ꯑꯗꯨꯃꯥꯏꯅ ꯇꯕ ꯑꯗꯨꯒꯤꯅꯤꯗ ꯏꯇꯎ ꯑꯩꯁꯨ ꯌꯥꯝ ꯆꯠꯅꯤꯡꯕ ꯏꯇꯎ ꯍꯥꯏꯔꯝꯃꯤꯅꯤ ꯏꯇꯎ ꯅꯁꯨ ꯂꯝꯕꯤꯗꯨ ꯆꯠꯄꯅꯤꯅ ꯈꯪꯂꯝꯃꯅꯤꯕ ꯏꯇꯎ ꯁꯨ ꯑꯝ
ꯐꯥꯏꯌꯦ ꯐꯥꯏꯇꯦ ꯂꯝ ꯂꯝꯕꯤꯁꯨ ꯁꯦꯝꯗꯤ ꯁꯦꯝꯒꯔꯕꯅꯦ ꯑꯩꯈꯣꯏ ꯆꯠꯄ ꯃꯇꯝꯗꯗꯤ ꯏꯅꯨ ꯅꯨꯉꯥ ꯑꯩꯈꯣꯏ ꯍꯦꯛꯇꯥ ꯇꯥꯎꯔꯤꯗꯨꯅꯤ
ꯑꯝ
ꯑꯗꯨꯝ ꯅꯨꯉꯥꯏ ꯍꯧꯖꯤꯛ ꯀꯟꯁꯤꯗꯤ ꯂꯝꯕꯤ ꯂꯝꯕꯤ ꯊꯣꯡ ꯁꯦꯝ ꯅꯨꯉꯥꯏꯀꯣ ꯀꯩꯅꯣꯅꯦ꯫
ꯃꯥꯅꯦ ꯃꯥꯅꯦ ꯏꯇꯥꯎ ꯏꯇꯥꯎ ꯑꯗꯨꯅꯦ ꯏꯇꯥꯎ ꯑꯩꯁꯨ ꯍꯟꯗꯛ ꯍꯟꯗꯛ ꯊꯥꯁꯤꯗ ꯒꯥꯔꯤ ꯑꯃ ꯂꯧꯒꯦꯅꯗꯤ ꯈꯜꯂꯤꯕ ꯏꯇꯥꯎ ꯕꯦꯟ ꯑꯃ ꯁꯨꯝ ꯌꯦꯟ ꯀꯩꯀꯩ ꯁꯨꯝ ꯊꯥꯕ ꯆꯠꯅꯕ ꯑꯗꯨ ꯕꯦꯟꯗꯨ ꯍꯦꯛ ꯂꯥꯛꯄꯒ ꯏꯇꯥꯎ ꯑꯗꯨꯝ ꯀꯣꯏꯗꯔꯨꯔꯦꯁꯤ ꯑꯗꯨꯗ ꯆꯠꯂꯒ ꯆꯥꯛ ꯑꯃ
ꯍꯣꯔꯦꯟ
ꯕꯦꯟꯗꯨ ꯍꯟꯗꯛ ꯊꯥꯗ ꯑꯗꯨꯝ ꯌꯧꯔꯛꯑꯅꯤ ꯏꯇꯥꯎ ꯑꯩꯅ ꯀꯩꯅꯣ ꯇꯧꯒꯔꯕꯅꯦ ꯑꯁ ꯉꯝꯅ ꯉꯝꯅꯕ ꯇꯧꯕꯅꯤꯗ ꯏꯇꯥꯎ ꯄꯩꯁꯥ ꯍꯥꯏꯗꯤ ꯌꯥꯝꯅ ꯂꯩꯔꯒ ꯂꯩꯕ ꯅꯠꯇꯦꯗ ꯕꯦꯟꯗꯣ ꯏꯇꯥꯎ ꯉꯝꯅ ꯉꯝꯅꯕ ꯍꯥꯏ ꯌꯦꯟꯒꯤ ꯍꯥꯏ ꯇꯥꯔꯦ ꯁꯨꯝ ꯊꯥꯕ ꯆꯠꯅꯤꯡꯕ ꯍꯥꯏ ꯇꯥꯔꯦ ꯑꯗꯨꯒꯤ ꯁꯨꯝ ꯂꯧꯕ ꯂꯧꯗ ꯌꯥꯗꯕꯩ ꯂꯧꯕꯅꯤꯗ ꯏꯇꯥꯎ
ꯑꯗꯨꯅꯦ ꯗꯔꯀꯥꯔ ꯇꯥꯕ ꯍꯥꯏꯁꯦ ꯗꯔꯀꯥꯔꯕꯨ ꯇꯥꯔꯗꯤ ꯂꯧꯕꯩ ꯋꯥꯅꯤ ꯍꯥꯏꯗꯤ ꯗꯔꯀꯥꯔ ꯇꯥꯕꯩ ꯂꯧꯕꯅꯦꯕꯥ ꯅꯠꯇꯔꯥ
ꯃꯥꯅꯤ ꯏꯇꯥꯎ ꯑꯗꯨꯅꯤ ꯑꯌꯨꯛ ꯅꯨꯡꯊꯤꯜꯁꯤ ꯏꯇꯥꯎ ꯑꯗꯨꯅ ꯐꯥꯔꯝꯗ ꯑꯗꯨꯝ ꯂꯩꯔꯕꯅꯤꯅ ꯍꯥꯏꯗꯤ ꯆꯥꯛ ꯆꯥꯕꯁꯦ ꯑꯌꯨꯛꯀꯤ ꯆꯥꯛ ꯆꯥꯕꯁꯦ ꯆꯪꯂꯛꯄ ꯐꯪꯗꯔꯦꯕ ꯍꯥꯏ ꯇꯥꯔꯦ ꯑꯩꯖꯨ ꯌꯦꯟ ꯒꯨꯝꯕ ꯁꯨꯝ ꯁꯦꯅꯔꯤꯉꯩꯗ ꯑꯩ ꯑꯩ ꯅꯨꯄꯤꯅ ꯍꯥꯏ ꯇꯥꯔꯦꯅꯦ ꯑꯗꯨꯝ ꯐꯥ꯭ꯔꯝꯗ ꯂꯥꯛ ꯑꯒ ꯑꯗꯨꯝ ꯆꯥꯛ ꯁꯤ ꯑꯗꯨꯝ ꯄꯨꯔꯒ ꯂꯥꯛ ꯑꯦ ꯃꯥꯁꯤ ꯑꯌꯨꯛ ꯑꯌꯨꯛꯁꯤ ꯅꯨꯡꯗꯥꯡ ꯅꯨꯡꯗꯥꯡ ꯈꯛꯇꯅꯦꯕ ꯌꯨꯝꯗ ꯆꯥꯔꯤꯁꯦ ꯑꯗꯨꯃꯥꯏꯅ ꯇꯧꯕꯅꯦ ꯏꯇꯥꯎ ꯑꯗꯨꯅ ꯍꯜꯂꯛꯂꯒ ꯑꯉꯥꯡꯁꯤꯡ ꯎꯝ ꯑꯉꯥꯡꯁꯤꯡꯁꯨ ꯎꯝ
ꯅꯣꯏꯖꯨ ꯊꯕꯛ ꯑꯃ ꯍꯦꯛ ꯆꯤꯜꯂꯦꯗꯣ ꯐꯥ꯭ꯔꯝ ꯐꯥ꯭ꯔꯝ ꯍꯥꯏꯗꯣ ꯍꯦꯛ ꯂꯩꯍꯧꯕꯗꯒꯤ ꯂꯣꯏꯅ ꯍꯣꯠꯅꯃꯤꯟꯅꯕ ꯇꯥꯕꯅꯤ
ꯃꯥꯅꯤ ꯑꯉꯥꯡ ꯏꯆꯥꯅꯨꯄꯥꯗꯨꯁꯨ ꯈꯔ ꯀꯩꯅꯣ ꯇꯧꯕꯅꯤꯅ ꯍꯥꯏꯗꯤ ꯆꯍꯤ ꯏꯟꯈꯠꯂꯛꯄꯒꯤ ꯍꯥꯏ ꯇꯥꯔꯦ ꯃꯥꯗꯣ ꯍꯟꯗꯛ ꯆꯍꯤ ꯀꯩꯅꯣ ꯁꯨꯕꯅꯦꯕ ꯆꯍꯤ ꯃꯥꯔꯤ ꯄꯔꯤ ꯃꯄꯨꯡ ꯐꯥꯕꯅꯦꯕ ꯃꯅꯥ ꯍꯨꯠꯈꯤꯕ ꯀꯨꯏꯗꯔꯤꯕ ꯑꯗꯨꯅ ꯑꯩꯈꯣꯏ ꯈꯤꯇꯪ ꯂꯦꯡꯕꯒꯤ ꯇꯥꯏꯃꯤꯡ ꯍꯥꯏ ꯇꯥꯔꯦꯅꯦ ꯑꯃꯨꯛ ꯁꯦꯟꯅꯗꯔꯗꯤ ꯌꯥꯗꯕꯅꯤꯅ ꯍꯜꯂ ꯍꯜꯂꯛꯂꯒ ꯁꯦꯟꯅꯕꯤꯕ ꯑꯉꯥꯡꯁꯦ ꯑꯗꯨꯅ ꯑꯗꯨꯅ ꯃꯥꯅ ꯍꯥꯏꯕꯁꯨ ꯑꯃꯨꯛ ꯌꯥꯗꯕꯁꯨ ꯌꯥꯗꯕ ꯄꯨꯔꯥ ꯍꯥꯏꯗꯤ ꯌꯥꯗꯦ ꯍꯥꯏꯕꯁꯨ ꯌꯥꯗꯕꯅꯤꯅ ꯈꯤꯇꯪ ꯈꯤꯇꯪꯁꯨ ꯌꯥꯔꯒ ꯑꯩꯈꯣꯏ ꯊꯦꯝꯃ ꯊꯦꯝꯃ ꯅꯧꯔꯒ ꯍꯥꯏꯗꯤ ꯑꯉꯥꯡꯅꯤꯅ ꯑꯗꯨꯃꯥꯏ ꯇꯧꯔꯒ ꯆꯠꯍꯟꯗꯕ ꯌꯥꯗꯕ ꯑꯐꯕ ꯂꯝꯕꯤꯗ ꯍꯥꯏ ꯇꯥꯔꯦꯅꯦ
ꯎꯝ ꯃꯥꯅꯦ ꯃꯥꯅꯦ ꯎꯝ ꯍꯣꯏ ꯏꯇꯥꯎ ꯑꯗꯣ ꯋꯥꯔꯤꯁꯨ ꯅꯨꯡꯉꯥꯏꯔꯤ ꯏꯇꯥꯎ ꯆꯥꯛ ꯏꯁꯤꯡ ꯆꯥꯊꯣꯛꯅꯕ ꯑꯝꯇ ꯇꯧꯔꯨꯒꯦ ꯅꯣꯡꯃꯗ ꯐꯖꯅ ꯄꯨꯜꯂꯁꯤ ꯏꯇꯥꯎ ꯎꯝ ꯍꯣꯏ ꯍꯣꯏ ꯊꯝꯃꯦ ꯊꯝꯃꯦ